ꯍꯜꯂꫭ
ꯍꯜꯂꯣ ꯅꯨꯡꯉꯥꯏꯔꯤꯕꯣ
ꯍꯣꯏ ꯅꯨꯡꯉꯥꯏꯔꯤꯌꯦ ꯅꯪꯗꯤ
ꯑꯦ ꯅꯨꯡꯉꯥꯏꯔꯌꯦ ꯀꯩ ꯇꯧꯔꯤꯒꯦ
ꯉꯁꯤ‌‌ꯑꯥ ꯎꯁꯣꯏ ꯂꯧꯕ ꯆꯠꯂꯒ ꯍꯜꯂꯛꯑꯒ ꯁꯦꯝꯃꯤ
ꯑꯁꯥ ꯆꯥꯛꯇꯤ ꯆꯥꯅꯔꯕꯣ
ꯎꯝ ꯆꯥꯛꯇꯤ ꯆꯥꯔꯦ꯫
ꯀꯩ ꯃꯊꯦꯜ ꯇꯧꯔ, ꯑꯩꯁꯨ ꯆꯥꯔꯦ꯫ ꯀꯩ ꯃꯊꯦꯜ ꯇꯧꯔꯒꯦ?
ꯉꯁꯤ ꯑꯂꯨꯒ ꯈꯥꯃꯦꯟ꯫
ꯐꯥꯎꯔꯅꯤ ꯍꯦ꯫
ꯅꯪꯗꯤ?
ꯑꯩꯗꯤ ꯀꯩꯅꯣ, ꯀꯩꯅꯣ ꯍꯥꯏꯇꯥꯔꯦ ꯑ ꯎꯁꯣꯏ ꯎꯁꯣꯏ, ꯎꯁꯣꯏ ꯆꯥꯏꯗ ꯎꯁꯣꯏ ꯎꯇꯤ ꯇꯧꯔꯒ ꯆꯥꯏ꯫
ꯐꯔꯤꯅꯦ, ꯀꯩꯗꯧꯔꯤꯅꯣ ꯍꯧꯖꯤꯛꯇꯤ?
ꯍꯧꯖꯤꯛꯇꯤ ꯑꯁ ꯑꯗꯨꯝ, ꯐꯝꯂꯒ ꯂꯩꯌꯦꯗ ꯀꯩꯁꯨ ꯇꯧꯗꯦ
ꯎꯝ
ꯑꯩꯗꯤ ꯀꯩꯅꯣ ꯎꯁꯣꯏ ꯁꯦꯝꯃꯒ ꯂꯩꯌꯦ ꯍꯧꯖꯤꯛ
ꯎꯁꯣꯏ ꯍꯥꯏꯕ
ꯑꯥ
ꯑꯥꯏꯁ‌ ꯌꯥꯝ ꯐꯩꯌꯦꯅꯦ ꯊꯕꯛ ꯌꯥꯝ ꯐꯩꯀꯣ
ꯉꯁꯤ ꯎꯁꯣꯏ ꯂꯧꯕ ꯆꯠꯄꯀꯣ ꯑꯗꯨꯒ ꯍꯧꯖꯤꯛ ꯍꯧꯖꯤꯛꯇ ꯍꯜꯂꯛꯑꯒ ꯃꯤ ꯀꯅꯥꯝ ꯂꯩꯗꯕ ꯏꯃꯨꯡꯒꯤ
ꯀꯔꯤ ꯎꯁꯣꯏꯅꯣ ꯎꯁꯣꯏꯁꯨ ꯖꯥꯠ ꯖꯥꯠ ꯂꯩꯗꯅ꯫
ꯎꯁꯣꯏꯔ ꯑꯁꯥꯡꯕꯗꯣ꯫
ꯍꯣꯏ ꯈꯪꯉꯦ ꯈꯪꯉꯦ ꯑꯠꯆꯥ ꯍꯥꯎꯕꯗꯨ ꯅꯦꯅꯦ ꯑꯗꯨꯗꯤ꯫
ꯉꯁꯤ ꯀ ꯉꯁꯤ ꯀꯥꯏ ꯀꯥꯏ ꯆꯠꯅꯔꯒꯦ꯫
ꯑꯁ ꯑꯩꯗꯤ ꯀꯔꯤꯁꯨ ꯇꯧꯗꯦꯗ ꯑꯗꯨꯝ ꯇꯨꯝꯕ ꯍꯧꯒꯠꯂꯒ ꯆꯥꯛ ꯆꯥꯔ ꯑꯗꯨꯝ ꯐꯝꯔꯒ ꯂꯩꯌꯦ꯫
ꯅꯨꯡꯉꯥꯏꯌꯦ ꯑꯗꯨꯗꯤ꯫
ꯑꯁ ꯅꯨꯡꯉꯥꯏ ꯅꯨꯡꯉꯥꯏꯌꯦ ꯍꯥꯏꯇꯥꯔꯦ ꯍꯣꯏ ꯫ ꯇꯝꯄꯥꯛꯇ ꯂꯩꯕ꯭ꯔꯥ, ꯀꯥꯏꯗ ꯂꯩꯕ꯭ꯔꯣ, ꯌꯨꯝꯗ ꯂꯩꯕ꯭ꯔꯣ?
ꯌꯨꯝꯗꯅꯦ꯫
ꯅꯨꯡꯗ ꯂꯩꯕꯅꯅ ꯍꯦꯟꯅ ꯅꯨꯡꯉꯥꯏꯅꯦ ꯏꯪꯕ꯭ꯔꯥ ꯀꯩꯅꯣ ꯇꯧꯕ꯭ꯔꯥ ꯍꯟꯗꯛ ꯉꯁꯤꯁꯦ ꯅꯨꯡꯁꯥ ꯊꯣꯛꯄ꯭ꯔꯥ ꯀꯔꯤ ꯇꯧꯕ꯭ꯔꯥ
ꯑꯁ ꯅꯣꯡꯁꯤ ꯐꯖꯅ ꯆꯨꯔ ꯂꯩꯅꯦ ꯍꯧꯖꯤꯛ
ꯅꯣꯡ ꯀꯟꯅ ꯆꯨꯔ‌ꯦꯕ
ꯑꯥ
ꯑꯁ ꯂꯣꯏꯔꯦꯍꯦ
ꯃꯄꯥꯟ ꯊꯣꯛꯄ ꯅꯨꯡꯉꯥꯏꯇꯦ ꯊꯣꯛꯄ ꯌꯥꯗꯦꯁꯤ
ꯑꯩꯈꯣꯏꯁꯨ ꯑꯩꯈꯣꯏꯗꯗꯤ ꯀꯩꯅꯣꯝ ꯅꯨꯡꯁꯥ ꯌꯥꯝ ꯀꯜꯂꯒ ꯂꯩꯌꯦ ꯉꯁꯤꯗꯤ ꯑꯁ
ꯍꯧꯖꯤꯛꯁꯣ
ꯍꯧꯖꯤꯛꯁꯨ ꯍꯣꯏ ꯑꯁ ꯑꯩꯗꯤ ꯃꯨꯝꯕꯩꯗ ꯂꯩꯕꯅꯤꯅꯀꯣ
ꯑꯥ
ꯑꯥ ꯑꯗꯣ ꯅꯨꯡꯁꯥ ꯌꯥꯝ ꯀꯜꯂꯦꯕ ꯑꯠ ꯗꯣ ꯏꯇꯥꯎ ꯏꯠ ꯇꯥꯎꯕꯤ ꯀꯔꯤ ꯀꯔꯤ ꯍꯣꯠꯅꯕꯤꯔꯤꯒꯦ
ꯑꯩ ꯀ‌ꯦ ꯝ ꯇꯧꯗ‌ꯦꯗ ꯑꯩꯗꯤ
ꯎꯝ
ꯑꯗꯨꯝ ꯆꯥꯛ ꯆꯥꯕꯔꯒ ꯆꯥꯛ ꯆꯥꯕ ꯂꯣꯏꯔꯒ ꯇꯨꯝꯃꯦ
ꯑꯠꯆꯥ ꯀꯣꯂꯦꯖ ꯀꯣꯂꯦꯖꯀꯨꯝꯕꯗꯤ ꯇꯝꯗ꯭ꯔꯣ
ꯇꯝꯗ‌ꯦ ꯌꯦ ꯀꯂꯦꯁꯀꯨꯝꯕꯗꯤ
ꯑꯠꯁꯥ ꯈꯪꯗ꯭ꯔ‌ꯦꯍ‌ꯦ
ꯕꯣꯜꯒꯨꯝꯕꯗꯤ ꯌꯦꯡꯕ꯭ꯔꯣ ꯋꯥꯔꯜ ꯀꯞꯇꯤ ꯌꯦꯡꯕ꯭ꯔꯣ
ꯑꯁ ꯋꯥꯔ ꯀꯞꯁꯦ ꯌꯦꯡꯒ ꯑꯃꯨꯛ ꯇꯨꯝ ꯊꯣꯛꯈ꯭ꯔꯦꯅꯦ
ꯌꯦꯡꯕ ꯐꯪꯗ꯭ꯔꯦ ꯑꯗꯨꯗꯤ
ꯍꯣꯏ ꯌꯦꯡꯕ ꯐꯪꯗ꯭ꯔꯦ ꯑꯗꯨ ꯍꯥꯏꯂꯥꯏꯒꯨꯝꯕ ꯈꯛꯇ ꯌꯦꯡꯉꯒ ꯇꯣꯛꯑꯦ ꯉꯁꯤꯁꯦ ꯉꯔꯥꯡꯒꯤꯗꯣ ꯍꯣꯏ ꯉꯥꯏꯔꯒ ꯍꯧꯔꯦ ꯍꯥꯏꯕ ꯃꯇꯝꯗ ꯃꯤꯅꯤꯠ ꯊꯥꯔꯇꯤꯒꯨꯝꯕ ꯌꯦꯡꯉ ꯑꯗꯨꯝ ꯇꯨꯝꯊꯣꯛꯈ꯭ꯔꯦ
ꯑ ꯈꯪꯗ ꯀꯩꯅꯣ ꯇꯨꯝꯊꯣꯛꯄꯗꯁꯨ ꯈꯪꯗꯦ ꯐꯣꯟꯒ ꯍꯡ ꯌꯦꯡꯉꯡꯉꯒ ꯑꯗꯨꯝ ꯇꯨꯝꯕꯅꯤꯅꯀꯣ
ꯑꯥ
ꯇꯨꯝꯊꯣꯛꯈ꯭ꯔꯦ ꯑꯁ ꯄꯥꯝꯃꯨꯏꯌ‌ꯦ
ꯀꯔꯝꯕ ꯇꯤꯝꯅꯣꯅꯣ ꯅꯪꯅ ꯁꯞꯄꯣꯔꯠ ꯇꯧꯔꯤꯁꯦ
ꯑꯩꯗꯤ ꯀꯩꯅꯣ ꯐ꯭ꯔꯥꯟꯁꯇ ꯁꯞꯄꯣꯔꯠ ꯇꯧꯋꯦꯗ
ꯎꯝ ꯃꯣꯏꯁꯦ ꯀꯤꯒꯗꯕ ꯃꯥꯜꯂꯦꯅꯦ ꯏꯁꯄꯦꯟꯒ ꯁꯥꯟꯅꯔꯗꯤ
ꯈꯪꯗꯦ ꯑꯩꯗꯤ ꯐ꯭ꯔꯥꯟꯁꯇꯣ ꯑꯃꯨꯛ ꯏꯁꯄꯦꯟꯒ ꯐ꯭ꯔꯥꯟꯁꯒ ꯁꯥꯟꯅꯔꯗꯤ ꯑꯩꯗꯤ ꯀꯩꯅꯣ ꯑ ꯐ꯭ꯟꯇꯥ ꯑꯣꯏꯅ ꯇꯧꯔꯒꯦ ꯑꯩꯒꯤ ꯑꯩꯒꯤ ꯌꯥꯝ ꯄꯥꯝꯖꯕ ꯑꯃ ꯂꯩꯔꯦꯕ ꯑꯗꯨꯗ
ꯑꯣ ꯑꯣ ꯀꯅꯥꯅꯣ
ꯀ ꯀꯅꯥꯁ ꯅꯠꯇꯦꯗ ꯑꯦꯝꯕꯥꯄꯦꯗꯣ
ꯑꯥ ꯍ
ꯑꯗꯨꯅ ꯍꯦꯟꯅ ꯆꯦꯟꯕꯁꯨ ꯀꯜꯂꯦ ꯑꯉꯥꯡꯁꯨ ꯑꯉꯥꯡ ꯑꯣꯏꯔꯤꯕ ꯑꯗꯨꯒꯤ ꯏꯁꯇꯥꯃꯤꯅꯥꯁꯨ ꯌꯥꯝ ꯂꯩꯌꯦꯕ ꯃꯥꯗꯤ ꯍꯧꯖꯤꯛꯁꯦ ꯑ ꯑꯅꯤꯌꯥꯗꯣ ꯈꯥꯏꯕ
ꯌꯃꯥꯜꯗꯣ
ꯌꯥꯏ ꯌꯥꯝꯃ ꯑꯁ ꯑꯗꯨ ꯑꯗꯨꯔꯁꯨ ꯐꯩꯌꯦ ꯑꯗꯣ ꯑꯁꯦꯡꯕ ꯍꯥꯏꯔꯗꯤ ꯌꯥꯝꯃꯜꯁꯦ ꯕꯥꯄꯦꯒ ꯍꯅꯅꯥꯗꯤ ꯀ ꯇꯪ ꯀꯩꯅꯣ ꯁꯥꯟꯅꯕꯗꯣ ꯈꯤꯇꯪ ꯋꯥꯠꯂꯦꯕ ꯃꯥꯗꯤ ꯍꯣꯏ
ꯋꯥ ꯋꯥꯗ ꯂꯩꯦꯕ ꯃꯥꯗꯤ
ꯍꯣꯏ ꯋꯥꯠꯂꯤ ꯋꯥꯠꯂꯤ ꯏꯕꯥꯄꯦꯁꯨ ꯑꯉꯥꯡꯗꯤ ꯑꯣꯏꯔꯤ ꯑꯣꯏꯔꯤꯗ
ꯀ ꯍꯥꯏ
ꯁꯅꯥꯃ ꯌꯥꯝ ꯀꯩꯅꯣ ꯌꯥꯝ ꯋꯥꯠꯂꯦꯕ
ꯆꯍꯤ ꯑꯅꯤ ꯑꯍꯨꯝꯒꯨꯝꯕ ꯂꯩꯔꯗꯤ ꯃꯣꯏꯗꯤ ꯀꯩꯅꯣ ꯇꯧꯔꯅꯤꯗ ꯕꯥꯕꯤꯈꯣꯏꯗꯤ
ꯍꯧꯖꯤꯛꯁꯦ ꯆꯍꯤ ꯀꯌꯥ ꯇꯧꯔꯖꯥꯠꯂꯕ ꯄꯦꯁꯦ ꯊꯥꯔꯇꯤꯒꯨꯝꯕꯗꯤ ꯌꯥꯎꯔꯝꯔꯣꯏꯅꯦ ꯇ꯭ꯋꯦꯟꯇꯤ ꯁꯤꯛꯁꯀꯨꯝꯕ ꯑꯣꯏꯔꯝꯅꯤ
ꯇ꯭ꯋꯦꯟꯇꯤ ꯁꯕꯦꯟ ꯅꯠꯇ꯭ꯔꯒꯅ ꯇ꯭ꯋꯦꯟꯇꯤ ꯑꯩꯠ ꯑꯣꯏꯔꯝꯃꯅꯤ
ꯍꯣꯏ ꯑꯦ ꯑꯗꯨ ꯌꯥꯝ ꯋꯥꯠꯂꯦꯗ
ꯀꯅꯥ ꯀꯅꯥ ꯂꯩꯔꯤꯅꯣ
ꯁꯖꯤꯛꯁꯦ ꯑꯩꯈꯣꯏ ꯏꯅꯥꯎꯅꯨꯄꯥꯒ ꯍꯥꯏꯇꯥꯔꯦ ꯁꯤ ꯁꯤꯗ ꯀꯩꯅꯣ ꯗꯨꯀꯥꯟ ꯐꯝꯃ ꯂꯩ
ꯑꯣ ꯑꯣ ꯑꯣ ꯎ ꯁꯥ ꯀꯟꯕ ꯃꯇꯝꯗꯨꯗꯤ ꯗꯨꯀꯥꯟ ꯐꯝꯃꯣ ꯗꯨꯀꯥꯟ ꯃꯅꯨꯡꯗ ꯐꯦꯟꯒꯨꯝꯕ ꯊꯥꯔꯒ ꯐꯝꯕꯗꯤ ꯅꯨꯡꯉꯥꯏꯖꯅꯤꯍꯦ
ꯍꯣꯏ ꯍꯣꯏ ꯑꯗꯣ ꯏꯇꯥꯎꯗꯤ ꯅꯨꯄꯤꯗꯤ ꯀꯣꯏꯕ꯭ꯔꯣ
ꯅꯨꯄꯤꯁꯦ ꯀꯣꯏꯒꯦꯅꯗꯤ ꯈꯟꯕꯅꯦ ꯑꯣ ꯑꯃꯨꯛ ꯈꯜꯂꯗꯤ ꯑꯣꯏꯣꯏꯅꯤꯡꯗꯕ
ꯑꯁꯦꯡꯕ ꯎꯕ ꯃꯇꯝꯗ ꯃꯩꯁꯥꯛ ꯊꯤꯕꯒꯤ ꯀꯣꯏꯅꯤꯡꯗꯕꯒꯤ ꯑꯣꯏꯔꯝꯕꯅꯤꯗ
ꯅꯠꯇꯦ ꯅꯨꯄꯤ ꯀꯣꯏꯕꯁꯦ ꯏꯃꯥꯟꯅꯕ ꯅꯨꯄꯥ ꯑꯃ ꯏꯃꯥꯟꯅꯕ ꯑꯃ ꯂꯩꯌꯦꯕꯀꯣ ꯑꯗꯨꯗ ꯃꯥꯏ ꯅꯨꯄꯤꯁꯦ ꯌꯥꯝ ꯀꯥꯔꯟ ꯀꯥꯔꯟ ꯇꯥꯕ ꯍꯥꯏꯇꯥꯔꯦ
ꯍꯟꯗꯛ ꯏꯟꯈꯠꯂꯛꯄ ꯅꯨꯄꯤꯁꯤꯡꯁꯦ ꯃꯁꯛ ꯌꯥꯝ ꯐꯖꯩꯅꯦ
ꯁꯥꯟꯅꯕ ꯆꯠꯂꯒꯦ ꯍꯥꯏꯔꯒ ꯁꯅꯕ ꯆꯠꯂꯗꯤ ꯀꯣꯜ ꯑꯃꯨꯛ ꯇꯧꯔꯛꯑꯅꯨ ꯅꯪꯒꯤ ꯅꯝꯕꯔ ꯕ꯭ꯂꯣꯛ ꯊꯝꯅꯤ ꯑꯗꯨ ꯑꯗꯥꯗꯣ ꯑꯩ ꯄꯥꯝꯗꯕꯀꯣ
ꯍꯣꯏꯅꯦ ꯑꯗꯣ ꯁꯤꯡꯗꯥꯎꯅ ꯕꯦꯁꯅꯦ ꯀꯩꯅꯣ ꯅꯪ ꯇꯧꯅꯤꯡ ꯇꯧꯅꯤꯡꯕ ꯇꯧꯕ ꯆꯠꯄ ꯈꯣꯠꯄ ꯄ ꯁꯥꯟꯅꯕ ꯌꯥꯏꯗꯅ
ꯑꯥ
ꯅꯨꯄꯤ ꯀꯣꯏꯔꯗꯤ ꯌꯥꯝꯅ ꯀꯩꯅꯣ ꯌꯥꯝ ꯊꯤꯡꯕ ꯍꯧꯔꯣꯏꯅ ꯑꯁꯤ ꯇꯧꯒꯅꯨ ꯑꯁꯤ ꯇꯧꯒꯅꯨ ꯍꯥꯏꯅꯀꯣ
ꯑꯥ
ꯑꯗꯨꯗ ꯀꯩꯅꯣ ꯐ꯭ꯔꯛ ꯁꯔꯛ ꯇꯥꯔꯛꯀꯅꯦꯕ
ꯑꯗꯨ ꯁꯣꯔꯨꯄꯨꯗꯤ ꯃꯤꯅ ꯆꯥꯅꯤꯡꯕ ꯃꯇꯝꯗ ꯆꯥꯕ ꯆꯠꯅꯤꯡꯕ ꯃꯇꯝꯗ ꯆꯠꯄ ꯀꯣ
ꯍꯣꯏ
ꯍꯣꯏ
ꯅꯨꯡꯁꯤ ꯅꯨꯡꯁꯤꯅꯔꯗꯤ ꯑꯗꯨꯝ ꯅꯨꯡꯁꯤꯕꯅꯤꯅ ꯃꯥꯅ ꯍꯥꯏꯕꯗꯨꯣ ꯏꯟꯗ꯭ꯔꯗꯤ ꯅꯨꯡꯉꯥꯏꯇꯦꯗꯅ
ꯎꯝ ꯈꯪꯈ꯭ꯔꯦ ꯑꯗꯨ ꯇꯥꯔꯒꯅꯤ ꯎꯄꯥꯥꯏ ꯅꯇ꯭ꯔꯦ ꯑꯩ ꯑꯩꯗꯤ ꯂꯩꯇꯦꯗ ꯀꯗꯥꯏꯅꯗꯒꯤ
ꯁꯤ ꯒ꯭ꯔꯨꯞꯇꯨꯗꯒ꯭ꯔꯨꯞ
ꯅꯨꯡ ꯑꯩ ꯑꯩꯁꯨ ꯄꯥꯝꯖꯗꯕꯗꯨꯣ ꯍꯥ
ꯒ꯭ꯔꯨꯞꯇꯨꯗ ꯅꯝꯕꯔ ꯂꯧꯔꯨꯔꯕ ꯂꯧꯍꯧꯔꯕꯕ
ꯇꯜꯂꯦꯍꯦ ꯍ
ꯅꯍꯥꯟꯗꯣ ꯈꯥꯏꯒꯦꯅ ꯈꯥꯏꯕꯅꯦ ꯑꯗꯣ
ꯃꯁꯛ ꯐꯖꯕꯗꯤ ꯌꯥꯝ ꯂꯩꯕꯅꯦ
ꯑꯗꯣ ꯀꯣꯏꯅꯤꯡꯕ ꯅꯨꯄꯤ ꯌꯥꯝ ꯃꯊꯛ ꯂꯩꯇꯕ
ꯎꯝ ꯅꯝꯕꯔ ꯄꯤꯔꯛꯇꯕ ꯑꯗꯨꯒꯤꯦ
ꯅꯨꯄꯤꯁꯤꯡꯁꯦ ꯑꯩꯈꯣꯏꯅ ꯂꯨꯅꯒꯨꯝꯕ ꯂꯨꯅ ꯇꯧꯔꯗꯤꯀꯣ ꯄꯣꯡꯉꯦꯕꯀꯣ ꯅꯣꯏꯁꯨ ꯑꯗꯨꯒꯤ ꯑꯗꯨꯒꯨꯝꯕ ꯅꯨꯄꯤꯗꯨꯗꯤ ꯑꯩꯈꯣꯏꯗꯤ ꯄꯥꯝꯗꯕ
ꯁꯟꯗꯀꯥꯟꯒꯤ ꯅꯨꯄꯤꯁꯤꯡꯁ ꯌꯥꯝ ꯄꯣꯝꯕꯅꯤ ꯀꯐꯦꯠ ꯀꯐꯦꯠ ꯀꯥꯞꯔꯒ ꯀꯩꯅꯣ ꯌꯥꯝꯅ ꯃꯥꯒꯤ ꯃꯌꯥꯁꯨ ꯌꯥꯝ ꯀꯟꯕꯅꯦ
ꯎꯝ ꯎꯝ
ꯍꯟꯗꯛꯀꯥꯟꯒꯤ ꯅꯨꯄꯤꯁꯦ ꯅꯍꯥꯟꯋꯥꯏꯗꯒꯤ ꯃꯥꯟꯅꯗ꯭ꯔꯦ꯫
ꯄꯤꯉꯒꯤꯁꯦ ꯥꯠ ꯖꯥꯠꯅꯤ
ꯍꯣꯏ ꯀꯨꯝ ꯌꯨꯝ ꯄꯥꯜꯂꯒ ꯑꯃꯨꯛ ꯆꯦꯟꯊꯣꯛꯔꯒ ꯑꯃꯨꯛ ꯂꯩꯕ ꯑꯃꯁ ꯌꯥꯝ ꯂꯩꯔꯦ ꯍꯧꯖꯤꯛꯀꯥꯟꯒꯤ ꯅꯨꯄꯤꯁꯤꯡꯁꯦ
ꯎꯝ ꯑꯗꯅ
ꯏ ꯇ ꯑꯣꯗꯤ ꯆ ꯏꯍꯤ ꯀꯌꯥ ꯁꯨꯔꯕꯣ
ꯆꯍꯤꯗꯤ ꯀꯨꯟ ꯍꯦꯜꯂꯦꯗꯏꯗꯤ
ꯑꯣ
ꯟꯅꯗꯤꯦ
ꯑꯩ ꯑꯩꯗ ꯀꯨꯟ ꯀꯨꯟꯇꯔꯨꯛ ꯁꯨꯔꯦ ꯑꯩꯗꯤ
ꯎꯝ ꯍ ꯑꯗꯨꯗꯤ ꯌꯥꯝ ꯅꯍꯥ ꯑꯣꯏꯌꯦ ꯀꯩꯅꯣ
ꯀꯌꯥ ꯀꯌꯥ ꯑꯣꯏꯔꯒꯦ
ꯑꯩꯉꯣꯟꯗꯩꯗꯤ ꯅꯪꯅ ꯍꯦꯜꯂ ꯍꯦꯜꯂꯦꯗ
ꯀꯔꯤꯁꯨ ꯀꯥꯏꯗꯦꯗ ꯅꯨꯄꯥ ꯍꯥꯏꯗꯤ
ꯑꯝ
ꯍꯧꯖꯤꯛꯁꯦ ꯀꯨꯟ ꯀꯨꯟ ꯑꯃ ꯑꯅꯤ ꯂꯩꯕ ꯏꯁꯇꯥꯃꯤꯅꯥ ꯌꯥꯝ ꯀꯟꯕ ꯃꯇꯝꯅꯤꯅꯦ
ꯉꯁꯤ ꯉꯁꯤꯁꯨ ꯌꯦꯡꯗꯣꯏꯔꯥ ꯕꯣꯜꯁꯦ
ꯍꯥ
ꯉꯁꯤ ꯌꯦꯡꯗꯣꯏꯔꯣ ꯑꯥ ꯍꯌꯦꯡ ꯍꯌꯦꯡ ꯑꯌꯨꯛꯇꯨ ꯌꯦꯡꯗꯣꯏꯔꯣ ꯕꯣꯣꯔꯁꯦ
ꯈꯪꯗꯦ ꯑꯩ ꯁꯤꯛꯁꯀꯤꯗꯨꯜꯗꯨ ꯈꯪꯗꯦꯅꯦ
ꯑꯗꯣ ꯍꯌꯦꯡꯁꯦ ꯁꯟꯗꯦꯅꯦ ꯆꯔꯆ ꯆꯠꯇ꯭ꯔꯗꯤ ꯌꯥꯔꯔꯣꯏ ꯑꯗꯨ ꯌꯥꯝ ꯐꯔꯛ ꯇꯥꯏꯌꯦꯅꯦ
ꯃꯑꯣꯡ ꯌꯥꯝ ꯇꯥꯏꯕꯣ ꯆꯥꯔꯖ ꯆꯥꯔꯖꯀ ꯆꯠꯂꯦ
ꯆꯥꯔꯖꯁꯤ ꯆꯠꯇ꯭ꯔꯗꯤ ꯅꯨꯡꯉꯥꯏꯇꯦꯗꯅ
ꯍꯣꯏ ꯑꯩ ꯆꯥꯔꯖ ꯆꯠꯇꯕꯁꯦ ꯆꯍꯤ ꯃꯔꯤ ꯁꯨꯗꯧꯔꯦ
ꯑꯦ ꯑꯗꯨꯗꯤ ꯏꯁꯣꯔ ꯂꯩꯌꯦꯁꯦ ꯀꯥꯎꯔꯝꯃꯅꯤꯀꯣ
ꯅꯠꯇꯦ ꯀꯥꯎꯕꯗꯤ ꯅꯠꯇꯦꯀꯣ ꯑꯗꯨꯕꯨ ꯆꯥꯔꯆ ꯆꯠꯄ ꯃꯤꯁꯤꯡꯁꯦ ꯑꯩ ꯄꯥꯟꯗꯕ ꯌꯨꯝꯗꯨꯅ ꯆꯔ ꯆꯠꯂꯒ ꯐꯤ ꯅꯥꯟ ꯅꯥꯟꯕ ꯁꯦꯠꯂꯒ ꯑꯁꯦꯡꯕ ꯂꯥꯏ ꯈꯨꯔꯨꯝꯕ ꯅꯠꯇꯦꯕ
ꯑ
ꯍꯩ ꯆꯥꯔꯖ ꯆꯠꯄ ꯂꯣꯏꯔꯒ ꯑ ꯂꯥꯛꯀꯅꯤ ꯑꯃꯨꯛꯀ ꯋꯥ ꯋꯥ ꯀꯩꯅꯣ ꯃꯤꯒꯤ ꯃꯣꯏ ꯒꯤ ꯂꯩꯃꯤꯟꯅꯕ ꯌꯨꯝꯊꯪ ꯌꯨꯝꯊꯪ ꯂꯩꯃꯤꯟꯅꯕꯒꯨꯝꯕ ꯅꯨꯡꯉꯥꯏ ꯅꯨꯡꯉꯥꯏꯇꯕ ꯀꯩꯅꯣ ꯋꯥꯊꯤ ꯉꯥꯡꯕ ꯌꯦꯡꯊꯤ ꯌꯦꯡꯊꯤ ꯅꯥꯕ ꯑꯗꯨꯝ ꯌꯥꯝ ꯂꯩꯌꯦꯕ
ꯎꯝꯍꯝ
ꯆꯥꯔꯖ ꯆꯂꯒ ꯀꯔꯤ ꯀꯥꯟꯅꯕꯩ ꯂꯩꯔꯤꯒꯦ ꯑꯗꯨꯒꯤ ꯃꯊ ꯆꯥ ꯆꯠꯇ꯭ꯔꯁꯨ ꯌꯨꯝꯗ ꯐꯖꯅ ꯂꯥꯏ ꯈꯨꯔꯨꯝꯃ ꯂꯩꯕꯗꯨꯅ ꯍꯦꯟꯅ ꯐꯥꯗ꯭ꯔꯣ
ꯎꯝ ꯆꯥꯞ ꯃꯥꯟꯅꯥꯏꯗ ꯑꯗꯨꯗꯦ
ꯑꯝ
ꯆꯥꯔꯖꯔꯁꯨ ꯄꯨꯛꯅꯤꯡ ꯁꯦꯡꯉꯒ ꯆꯠꯂꯗꯤꯀꯣ
ꯍꯣꯏ ꯇ ꯍꯣꯏ ꯄꯨꯛꯅꯤꯡ ꯌꯥꯝ ꯁꯦꯡ ꯁꯦꯡꯅ ꯆꯠꯂꯗꯤ ꯍꯦꯟꯅ ꯐꯩꯌꯦ ꯑꯗꯨꯕꯨ ꯄꯨꯛꯅꯤꯡ ꯁꯦꯡꯗ꯭ꯔꯒ ꯆꯠꯄꯁꯦ ꯅꯨꯡꯉꯥꯏꯗꯦꯕ
ꯎꯝ꯫ ꯌꯨꯕꯤ ꯆꯨꯝꯃꯦ
ꯎꯝ
ꯑꯗꯨꯗꯒꯤꯗꯤ ꯀꯔꯤ ꯀꯔꯤ ꯇꯧꯔꯤꯒꯦ ꯇꯧꯗꯦ
ꯍꯟꯗꯛꯁꯦ ꯑꯩ ꯐꯤꯇꯤ ꯇꯧꯔꯒ ꯂꯩ ꯑꯩ ꯍꯌꯦꯡ ꯍꯪꯆꯤꯠꯁꯦ ꯗꯦꯠ ꯐꯤꯐꯇꯤꯟꯗ ꯑꯩ ꯏꯟꯇꯔꯚꯤꯌꯨ ꯆꯠꯀꯅꯤ
ꯑꯣ
ꯏꯟꯇꯔꯚꯤꯌꯨ ꯆꯠꯂꯒ ꯉꯍꯥꯛꯇꯪ ꯂꯩꯕꯥꯛꯁꯦ ꯌꯦꯡꯈꯤꯒꯦ
ꯎꯝ ꯍꯌꯦꯡꯁꯦ ꯑꯩꯈꯣꯏꯁꯦ ꯃꯦꯠꯁ ꯂꯩꯌꯦꯕꯀꯣ ꯁꯅꯥꯒꯗꯕ ꯑꯗꯨꯒꯤ ꯋꯥꯀꯞ ꯌꯦꯡꯕꯒꯤꯀꯣ
ꯍꯣꯏ ꯅꯪꯁꯨ ꯐꯨꯠꯕꯣꯜ ꯁꯥꯟꯅꯕ ꯃꯤ ꯑꯣꯏꯔꯕꯅꯦ
ꯎꯝꯝ ꯁꯥꯟꯕꯨꯗꯤ ꯁꯥꯟꯅꯔꯦ ꯗꯣ ꯑꯗꯣ ꯔꯤꯒꯨꯂꯔ ꯑꯣꯏꯅꯗꯤ ꯁꯥꯟꯅꯗꯕꯀꯣ
ꯍꯣꯏ ꯑꯁ ꯃꯇꯝ ꯁꯪꯗꯕꯒꯤ ꯑꯣꯏꯔꯝꯅꯤ
ꯑꯗꯣ ꯍꯌꯦꯡꯁꯦ ꯍꯨꯏꯒꯤ ꯀꯩꯅꯣ ꯇꯧꯁꯦ ꯍꯥꯏꯕ
ꯈꯪꯗ꯭ꯔꯦ ꯇꯧꯔꯤꯁꯦ
ꯍꯨꯏ ꯄꯩꯁꯥ ꯊꯥꯅꯔꯒ ꯍꯨꯏ ꯂꯧꯔꯒ ꯀꯣ꯫
ꯍꯣꯏ
ꯉꯝ ꯉꯝꯕ ꯇꯤꯝꯗꯨꯅ ꯑꯗꯨ